ꯍꯜꯂꯣ
ꯇꯕꯣ
ꯇꯥꯏꯌꯦ
ꯀꯩꯗꯧꯔꯒ ꯂꯩꯔꯝꯃꯤꯅꯣ
ꯑꯗꯨꯝ ꯂꯩꯔꯤꯌꯦꯦ ꯐꯥꯝꯔꯤ
ꯑꯗꯨꯝ ꯂꯩꯔꯒ ꯑꯃꯨꯛ ꯐꯝꯕ
ꯍꯥꯥ
ꯑꯗꯨꯝ ꯂꯩꯔꯒ ꯑꯃꯨꯛ ꯐꯝꯃꯤꯕ ꯅꯪꯒꯤꯁꯦ
ꯇꯝꯅꯦ ꯐꯄ꯭ꯔꯤ
ꯎ
ꯐꯩꯅꯦ ꯑꯗꯨꯝ ꯂꯩꯔꯒ ꯑꯩꯁꯨ ꯑꯗꯨꯝ ꯍꯤꯞꯄꯒ ꯑꯗꯨꯝ ꯇꯨꯝꯃꯤ
ꯍ ꯆꯥꯛ ꯆꯥꯔꯕꯣ
ꯆꯥꯔꯩ
ꯀꯩ ꯃꯊꯦꯜꯕꯨꯗꯤ ꯁꯥꯏꯗꯠꯈ꯭ꯔꯦ
ꯌꯦꯟ ꯃꯥ ꯐꯩꯁ
ꯌꯦꯟ ꯃꯐꯩ ꯁꯦꯠ ꯅꯪꯁꯦ ꯑꯉꯥꯡ ꯃꯆꯥ ꯇꯥꯏꯞꯇ ꯌꯦꯟ ꯐꯩꯒ ꯆꯥꯔꯤꯅꯤꯅꯦ ꯍꯧꯖꯤꯛꯀꯥꯟ ꯐꯥꯎ
ꯎꯝ ꯌꯦꯡꯃꯨꯒꯩ ꯆꯠꯅꯤꯡꯂꯛꯄꯗꯨꯒꯤ ꯂꯩꯌꯦ ꯍꯥꯏꯇꯥ
ꯀꯅꯥꯅ ꯂꯩꯕꯤꯔꯤꯅꯣ ꯅꯪꯅ ꯊꯟꯗ ꯂꯩꯔꯤꯔꯣ ꯅꯠꯇ꯭ꯔꯒ ꯃꯤ ꯂꯩꯕꯤꯔꯤꯔꯣ
ꯑꯩ ꯏꯊꯟ ꯂꯩꯗꯗꯤ ꯀꯅꯥ ꯂꯩꯗꯣꯏꯅꯣ
ꯍꯥꯏꯗꯤ ꯅꯣꯏꯒꯤ ꯂꯩꯗꯅ ꯑꯇꯤꯌꯥꯗ ꯊꯥꯔꯛꯄ ꯅꯨꯄꯥ ꯄꯥꯈꯪ ꯅꯨꯄꯥ ꯄꯥꯈꯪ ꯑꯃꯅ ꯀ ꯂꯩꯕꯤꯔꯝꯒꯗꯧ ꯃꯥꯟꯕ
ꯑꯩ ꯃꯤꯅ ꯂꯩꯕꯤꯕ ꯆꯥꯕ ꯅꯠꯇꯦ ꯑꯩꯒꯤ ꯁꯟ ꯑꯩ ꯄꯩꯁꯥꯅ
ꯄꯩꯁꯥꯗꯤ ꯃꯤꯒꯤ ꯄꯩꯁꯥꯅꯤ ꯅꯪ ꯂꯧꯔꯤꯗꯣ ꯑꯗꯨꯗꯤ
ꯃꯤꯒꯤ ꯄꯩꯁꯥ ꯂꯧꯗꯦ ꯑꯩꯒꯤ ꯍꯨꯃꯥꯡ ꯃꯃꯟꯅ ꯂꯧꯧꯕꯅꯤ ꯍꯥꯏꯗꯤ
ꯑꯗꯨꯅꯦ ꯍꯨꯃꯥꯡ ꯑꯃꯁꯨ ꯃꯤ ꯃꯤꯅ ꯄꯤꯔꯛꯄꯗꯨꯅꯤꯗꯅ
ꯑꯩꯗꯤ ꯑꯗꯨ ꯐ꯭ꯔꯤꯗ ꯂꯩꯗꯅ ꯑꯩꯅ ꯊꯕꯛ ꯁꯨꯕꯒꯤ ꯂꯧꯕꯅꯤꯅ
ꯃꯣꯏꯅ ꯄꯤꯔꯛꯄꯁꯨ ꯊꯕꯛ ꯁꯣꯨꯔꯒ ꯄꯤꯔꯛꯄꯅꯦ ꯀꯔꯣ
ꯆꯠꯂꯣ ꯑꯗꯨ ꯑꯣꯏꯔꯁꯨ ꯑꯩꯉꯣꯟꯗ ꯄꯤꯔꯛꯄꯗꯤ ꯗꯦꯝꯅ ꯄꯤꯕꯅꯤꯅ ꯆꯥꯅꯤꯡꯗꯕ
ꯍꯣꯏ ꯍꯣꯏ ꯅꯪ ꯉꯝꯖꯔꯣ ꯀꯅꯥ ꯀꯅꯥ ꯂꯩꯔꯤꯅꯣ ꯅꯪꯗꯤ
ꯑꯩ ꯏꯊꯟꯗ ꯂꯩꯌꯦ
ꯑꯁꯀꯤꯗ꯭ꯔꯣ
ꯀꯩ ꯀꯤꯗꯣꯏꯅꯣꯅꯦ ꯍꯧꯖꯤꯛꯀ ꯃꯇꯝꯗ ꯆꯥꯎꯈꯠꯄ ꯃꯇꯝꯗꯕꯨ ꯀꯥꯏ
ꯍꯅ ꯍꯥꯞꯇ꯭ꯔꯁꯨ ꯌꯥꯔꯦ ꯀꯩꯔꯣ ꯆꯨꯝꯃꯦ ꯍꯥꯏꯒꯦ ꯇꯧꯕꯒ
ꯎꯝ
ꯑꯁ ꯅꯪꯗꯤ ꯀꯥꯏꯗ ꯂꯩꯕ꯭ꯔꯣ ꯆꯤꯡꯗ ꯂꯩꯕ꯭ꯔꯣ ꯅꯠꯇ꯭ꯔꯒ ꯇꯝꯄꯥꯛꯇꯔꯣ
ꯑꯩꯩꯅ ꯇꯝꯄꯥꯛꯀꯤ ꯃꯤꯅꯦ
ꯑꯗꯨꯝ ꯄꯥꯀꯤ ꯃꯤꯅꯦ
ꯎꯝ ꯆꯤꯡꯉꯤ ꯃꯤ ꯅꯠꯇꯦꯀꯥꯏ
ꯀꯩꯅꯣ ꯅꯪ ꯀꯥꯏꯅ ꯀꯥꯏꯅ ꯑꯗꯨꯝ ꯍꯥꯏꯔꯒ ꯂꯩꯔꯤꯁꯤ
ꯍꯪꯅꯦ ꯅꯅꯦ ꯑꯩ ꯏꯆꯤꯟꯗꯒꯤ ꯑꯗꯨꯣꯏ ꯊꯣꯛꯛꯄ
ꯎꯝ ꯅꯦ ꯃꯍꯧꯁꯥ ꯋꯥꯔ
ꯑꯩ ꯃꯍꯧꯁꯥꯅꯤ
ꯑꯣ ꯃꯍꯕꯨꯧ ꯆ ꯔꯗꯤ ꯐꯥꯏꯅꯦ
ꯅꯪꯅꯦ ꯀꯩ ꯃꯊꯦꯜ ꯆꯥꯔꯤꯒꯦ
ꯑꯁ ꯁꯗꯤ ꯉꯁꯤ ꯃꯦꯒꯤ ꯐꯠꯂꯒꯖꯔ
ꯎꯝ
ꯅꯪꯁꯨ ꯑꯩꯈꯣꯏ ꯅꯨꯄꯤꯗꯒꯤꯅ ꯍꯦꯜꯂꯤꯅꯦꯅꯥꯔꯕꯗꯤ
ꯎꯝ ꯎ ꯌꯥ ꯍꯥꯎꯗꯕꯩꯒꯤ ꯆꯥꯅꯤꯡꯗꯕ
ꯎꯝ
ꯌꯥꯖꯥꯡ ꯍꯋꯥꯗꯤ ꯆꯋꯥ ꯌꯥꯕ ꯑꯁ ꯅꯪꯅꯤ ꯉꯁꯤ ꯀꯥꯏ ꯀꯥꯏ ꯀꯣꯏꯔꯨꯔꯒꯦ
ꯀꯩꯁꯨ ꯆꯠꯇꯦ ꯐꯝꯃꯨꯅꯦ ꯑꯗꯨꯝ ꯇꯝꯃꯨꯅꯦ
ꯅꯨꯡꯉꯥꯏꯔꯅꯦ ꯑꯗꯨꯗꯤ ꯅꯨꯡꯉꯥꯏꯕ ꯄꯨꯟꯁꯤ ꯍꯥꯏꯕ ꯅꯪꯁꯨ ꯌꯧꯔꯝꯃꯤꯅꯦ ꯑꯩꯉꯣꯟꯗꯒꯤ ꯍꯦꯟꯅ
ꯃꯥꯇꯅꯅꯨꯡ ꯃꯥꯇ ꯃꯣꯏꯅꯗꯝꯝ ꯂꯩꯏꯕ ꯃꯅꯤ
ꯎꯝ
ꯕꯣꯔꯔꯤꯡ ꯀꯁꯨ ꯕꯣꯔꯡꯁꯨꯅ ꯃꯅ ꯍꯥꯏꯜꯔꯦ ꯔꯁꯅ
ꯎꯝ ꯅꯪꯗꯤ ꯕꯣꯜ ꯌꯦꯡ ꯌꯦꯡꯕ꯭ꯔꯣ
ꯕꯣ ꯌꯦꯡꯗ꯭ꯔꯥ ꯍꯧꯖꯤꯛ ꯀꯥꯏ ꯌꯦꯡꯅꯤꯡ ꯇꯔꯦ
ꯀꯩꯒꯤ
ꯑꯩꯅ ꯈꯣꯏꯗꯥꯖꯕ ꯅꯨꯄꯥꯗꯣ ꯂꯩꯇꯔꯦ ꯑꯗꯨꯒꯤ ꯑꯗꯨꯒꯤ ꯑꯩ ꯌꯦꯡꯗꯣꯏꯗ ꯑꯃ ꯃꯅꯥ
ꯅꯪꯅꯦ ꯃꯥ ꯄꯥꯝꯃꯤꯔꯣ ꯅꯪꯁꯨ ꯅꯤꯃꯥ ꯄꯥꯝꯃꯕ
ꯅꯣꯡꯅꯦꯃ ꯑꯩꯗꯤ ꯋꯥꯡ ꯆꯥꯎꯕ ꯃꯁꯛ ꯐꯖꯕ ꯅꯨꯄꯥꯅ ꯄꯥꯝꯕ
ꯅꯥꯜꯗꯣꯗ
ꯑꯅꯗꯧ ꯑꯩ ꯏ ꯅꯨꯄꯥꯅꯦ ꯀ
ꯁꯤ
ꯃꯥꯒꯤꯦ ꯃꯤꯅꯥꯏ ꯑꯣꯏꯣꯏꯁꯨ ꯆꯂꯒꯦ ꯊ ꯍꯥꯟꯅ ꯈꯜꯅ ꯂꯩꯒꯅꯦ
ꯑꯅꯤ ꯁꯨꯔꯦ ꯑꯃꯁ ꯅꯤ ꯃꯥꯒꯤ ꯇꯣꯏꯂꯦꯠꯀꯤ ꯊꯕꯛ ꯄꯤꯒꯦ ꯍꯥꯏꯐꯥꯎ ꯌꯥꯎꯅꯤ ꯍꯥꯏꯕ ꯃꯤ ꯑꯃꯁꯨ ꯂꯩꯅꯦ ꯑꯁ ꯅꯣꯏꯔꯣꯝꯗꯗꯤ ꯉꯁꯤ ꯅꯣꯡ ꯆꯨꯕ꯭ꯔꯣ
ꯅꯣꯡ ꯆꯨꯅ‌ꯦꯅꯥ ꯎꯝ ꯉꯁꯤꯗꯤ ꯑꯌꯨꯛꯇ ꯆꯨꯕ ꯃꯥꯜꯂꯦ ꯑꯩꯗꯤ ꯑꯌꯨꯛ ꯄꯨꯡ ꯇꯔꯥ ꯃꯈꯥꯏꯗ ꯍꯧꯒꯠꯄꯅꯤꯅ
ꯑꯍ ꯂꯣꯏꯔꯦꯗꯅ
ꯄꯨꯡ ꯇꯔꯥꯃꯉꯥꯏꯗ ꯍꯧꯒꯜꯂꯦ ꯐꯤꯔꯣꯃꯤ ꯌꯥꯝ ꯁꯨꯗꯣꯛꯑꯦ ꯑꯗꯨꯒ ꯆꯥꯛ ꯊꯣꯡꯉꯦ ꯑꯗꯨꯒ ꯏꯔꯨꯋꯦ ꯑꯗꯨꯒ ꯆꯥꯛ ꯆ ꯄꯨꯡ ꯑꯅꯤ ꯇꯥꯔꯦ ꯅꯨꯡ ꯑꯌꯨꯛꯀꯤ ꯆꯥꯛ ꯆꯥꯕ
ꯍꯔꯦ ꯅꯪꯒꯤꯁꯤꯗꯤ ꯅꯪ ꯑꯣꯟꯅ ꯇꯩꯅꯔꯒ ꯍꯤꯡꯉꯝꯃꯤꯅꯦ ꯑꯗꯨꯗꯤ
ꯀꯃꯥꯏꯅꯅ‌ꯣ ꯑꯗꯨꯕꯨ
ꯁꯨꯇꯤꯕꯨ ꯂꯩꯔꯗꯤ ꯗꯨꯝ ꯊꯦꯡꯅ ꯆꯥꯏ ꯁꯨꯇꯤ ꯂꯩꯇꯗꯤ ꯉꯟꯇ ꯆꯥꯏ ꯑꯩꯠ ꯊꯥꯔꯇꯤ ꯑꯗꯨꯃꯥꯏꯅ
ꯑꯣ ꯉꯁꯤ ꯀꯩ ꯁꯨꯇꯤ ꯐꯪꯕꯒꯤꯔꯣ
ꯉꯁꯤꯁꯦ ꯁꯟꯗꯦꯅꯤꯗꯅ
ꯁꯟꯗꯦꯁꯨ ꯁꯨꯇꯤ ꯐꯪꯕ꯭ꯔꯅ ꯅ‌ꯣꯏꯒꯤꯗꯤ
ꯎꯝ ꯑꯩꯅ ꯅꯤꯖꯕ
ꯑꯣ ꯄꯄꯨ ꯃꯅꯥꯛꯇ
ꯎꯝ ꯄꯨ ꯃꯅꯥꯛꯇ ꯆꯠꯂꯒ ꯁꯟꯗꯦ ꯅꯨꯃꯤꯠꯇ ꯁꯨꯇꯤ ꯄꯤꯗꯕ ꯌꯥꯗꯦ ꯀꯥꯏ ꯍꯥꯏꯈ꯭ꯔꯕ‌ꯣ
ꯃꯥꯜꯂ‌ꯦꯍ‌ꯦ
ꯃꯥꯟꯃ ꯅꯠꯇꯦ ꯑꯁꯦꯡꯕ ꯍꯥꯏꯕꯒꯤꯅꯦ ꯈꯪꯕ
ꯑꯗꯨꯅꯦ ꯑꯁꯦꯡꯕ ꯍꯥꯏꯕꯗꯣ ꯃꯥꯟꯕꯒꯤ ꯍꯥꯏꯔꯤꯅꯤ ꯗꯅ ꯑꯗꯣ ꯑꯩ ꯄꯥꯎꯈꯨꯝ ꯆꯠꯂꯛꯀꯦ ꯅꯪ ꯈꯨꯝꯕ ꯉꯝꯒꯗ꯭ꯔꯣ
ꯉꯝꯅꯤꯅ‌ꯦ ꯉꯝꯅꯤꯅꯦ
ꯉꯝꯅꯤꯕꯀꯣ
ꯎꯝ
ꯏꯍꯥꯟ ꯍꯥꯟꯕꯗ ꯑꯃ ꯄꯥꯏꯈꯠꯆꯔꯤ ꯌꯥꯔꯅꯤꯀꯣ
ꯌꯥꯔꯅꯤ
ꯃꯃꯥꯅ ꯀꯣ
ꯎꯝ
ꯃꯆꯥ ꯂꯝ ꯍꯦꯟꯃꯟꯕꯒꯤ ꯈꯤꯇꯪ ꯆꯩꯕꯤꯕ
ꯎꯝ
ꯑꯗꯨꯒ ꯃ ꯃꯆꯥꯗꯨꯅ ꯁꯥꯎꯕꯒꯤ ꯃꯃꯥꯒꯤ ꯃꯃꯥꯏꯗꯨꯗ ꯈꯨ ꯑꯥ ꯈꯨꯄꯥꯛ ꯊꯥꯔꯝꯃꯦ
ꯎꯝ
ꯑꯗꯨꯒ ꯑꯩꯁꯤ ꯌꯨꯝꯗ ꯁꯨꯡꯍꯟ ꯍꯜꯂꯛꯑꯔꯣꯏꯅ ꯍꯥꯏꯔꯝꯃꯦ ꯍꯥꯏꯌꯦ ꯀꯩ ꯄꯣꯠꯁꯛ ꯑꯣꯏꯔꯝꯒꯗꯧ ꯃꯥꯟꯒꯦ
ꯃꯥꯗ ꯈꯨꯕꯥꯛ ꯄꯤꯕ
ꯃꯃꯥꯕꯨ ꯈꯨꯕꯥꯛ ꯄꯤꯕ ꯍꯣꯏ ꯃꯆꯥꯅ
ꯗꯨꯗꯤ ꯁꯤ ꯑꯗꯨꯗꯤ ꯂꯥꯛꯇꯕꯅꯦ ꯑ ꯀꯗꯥꯏꯗꯅꯣ ꯁꯤꯕ ꯑꯣꯏꯔꯝꯅꯤꯅ ꯀꯗꯥꯏꯅꯣ ꯁꯤꯔꯝꯅꯤ ꯑꯗꯨꯒꯤ ꯂꯥꯛꯇꯕ
ꯑꯗꯨ ꯀꯩ ꯄꯣꯠꯁꯛꯔꯣ ꯍꯥꯏꯕꯅꯦ ꯑꯗꯨꯗꯣ
ꯃꯤ
ꯑꯁ ꯃꯤ ꯏꯁꯝ ꯁꯝꯅ ꯍꯥꯏꯖꯔꯕꯗ ꯃꯤ ꯍꯥꯏꯕꯗꯣ
ꯍ
ꯅꯠꯇꯦꯍꯦ ꯃꯩꯈꯦꯠꯅꯦ
ꯇꯥꯏ
ꯅꯠꯇ꯭ꯔꯣ ꯃꯣꯏ ꯊ ꯅ
ꯃ ꯀꯦ ꯅꯠꯇꯦ
ꯕꯣꯛꯁꯇꯨꯅ ꯃꯃꯥ ꯑꯣꯏꯔꯦ ꯑꯗꯨꯒ ꯊꯣꯛꯂꯛꯄꯗꯨꯅ ꯃꯆꯥꯅꯨꯄꯥ ꯑꯣꯏꯔꯦ ꯑꯗꯨꯒ ꯃꯆꯥꯅꯨꯄꯥꯅ ꯃꯃꯥꯒꯤ ꯃꯃꯥꯏꯗꯨꯗ ꯑ ꯄꯥꯛ ꯊꯥꯔꯝꯃꯦ ꯑꯗꯨꯒ ꯃꯥ ꯃꯩꯈ‌ꯦꯠꯗꯤ ꯑꯃꯔꯛ ꯈꯦꯠꯈ꯭ꯔꯗꯤ ꯑꯃꯨꯛ ꯁꯤꯖꯤꯟꯅꯕ ꯌꯥꯗ꯭ꯔꯦꯗꯅ ꯑꯗꯨꯒꯤ ꯃꯥ ꯌꯨꯝꯁꯤꯗ ꯁꯨꯡꯍꯟ ꯂꯥꯛꯑꯔꯣꯏ ꯍꯥꯏꯔꯅꯦ ꯑꯗꯨꯅꯤ
ꯆꯦꯁ
ꯒ꯭ꯌꯥꯟ ꯇꯥꯔꯕꯥ
ꯄꯛ ꯄꯪꯍꯥꯏ ꯍꯥꯏꯖꯤꯜꯂ ꯂꯩꯔ‌ꯦ
ꯁꯤꯁꯤ ꯍꯣꯏ ꯑꯍꯟꯁꯤꯡꯒꯤ ꯋꯥꯔꯤꯅꯤ ꯑꯍꯟꯁꯤꯡꯅ ꯅꯛꯅꯕ ꯄꯥꯎꯈꯣꯡ ꯉꯥꯛꯇꯅꯦ
ꯎꯝ
ꯅꯪꯅ ꯈꯪꯅꯕꯒꯤꯅꯦ
ꯈꯪꯉꯦ
ꯁꯤꯁ ꯀꯪꯉꯗꯤ ꯀꯩꯀꯩ ꯈꯣꯨꯝꯗꯕ ꯑꯗꯨꯗꯤ
ꯈꯣꯝꯅꯤꯡꯅꯕꯒꯤꯦꯅ ꯃꯤ ꯍꯥꯏꯔꯤꯕꯕ ꯑꯗꯨꯒꯤꯅꯦ
ꯁꯤ ꯉꯝꯗꯤ ꯉꯝꯅꯤꯡꯕ ꯆꯨꯝꯁꯨ ꯆꯨꯝꯅꯤꯡꯕ ꯑꯅꯤꯃꯛ ꯂꯧꯖꯔꯣ ꯑꯗꯨꯝ
ꯂꯧꯧꯖꯔꯒꯦ
ꯊꯃꯣꯏꯗ ꯆꯨꯝꯕꯗꯤ ꯑꯩ ꯑꯗꯨꯝ ꯂꯧꯖꯔꯒꯦ ꯌꯥꯕ ꯅꯠꯇ꯭ꯔꯣ
ꯌꯥꯗ
ꯀꯩ ꯃꯔꯝꯒꯤ ꯌꯥꯗ꯭ꯔꯕ
ꯊꯃꯣꯏꯗꯣ ꯑꯩ ꯂꯧꯗꯣꯏꯕꯥ ꯅꯪꯅ ꯃꯄꯥꯟ ꯊꯣꯛꯀꯦ ꯂꯧꯔꯣ
ꯑ ꯎꯝ ꯑꯗꯨ ꯑꯣꯏꯇꯥꯔꯗꯤ ꯑꯃꯨꯛꯀ ꯆꯠꯂꯛꯎꯔꯣ
ꯆꯔꯥꯛꯑꯣꯅꯦ ꯈꯪꯕ ꯑꯣꯏꯔꯗꯤꯦ ꯈꯨꯝꯂꯛꯀꯦ
ꯄꯤꯛꯂꯤꯉꯩꯗꯅ ꯂꯩꯁꯥꯕꯤ ꯐꯖꯩ ꯑꯩꯅ ꯐꯅꯦꯛ ꯁꯦꯠꯍꯟꯕ
ꯎꯝ
ꯆꯥꯎꯔꯒꯅ ꯐꯅꯦꯛ ꯁꯦꯠꯇꯕ
ꯑꯗꯨꯗꯤ ꯄꯤꯛꯂꯤꯉꯥꯏꯗ ꯐꯣꯏꯅꯦꯛꯁꯍꯟꯕ ꯑꯗꯨꯅꯦ ꯀꯩꯅꯣꯃꯗꯣ ꯎꯝ ꯊꯥꯕꯤꯒꯦ ꯑ ꯊꯕꯤꯗꯣ ꯃꯆꯥ ꯄꯣꯛꯇ꯭ꯔꯤꯉꯩꯗꯔꯦ ꯁꯤꯦꯍꯟꯕꯗꯣ ꯑꯗꯨ ꯑꯣꯏꯔꯝꯅꯦ
ꯔꯁ ꯁꯣ ꯄꯨꯔꯥ ꯄꯁꯟ ꯁꯣꯝꯃꯦ ꯂꯦ ꯍꯦ ꯎꯁꯣꯏꯗꯣ ꯎꯁꯣꯏ ꯄꯥꯝꯕꯤꯗꯣ
ꯄꯥ
ꯄꯤꯛꯂꯤꯉꯩꯗꯤ ꯃꯥꯒꯤ ꯀꯣꯕꯔ ꯂꯩꯗꯅ
ꯎ
ꯆꯥꯎꯔꯒꯗꯤ ꯀꯣꯕꯔ ꯂꯩꯇꯦꯗꯅ
ꯑꯦ ꯆꯥꯎꯁꯨ ꯀꯣꯕꯔ ꯂꯩꯔꯤꯁꯤꯅꯦ ꯆꯥꯎ ꯆꯥꯎ ꯀꯣꯕꯔ ꯆꯥꯎ ꯆꯥꯎꯕ ꯊꯣꯡꯉꯁꯤꯅꯦ ꯑꯦ
ꯑꯗꯨꯝ ꯃꯊꯥꯟꯗ ꯀꯦꯜꯂꯥꯛꯀꯅꯤ ꯑꯗꯨꯗꯣ ꯃꯥ ꯆꯥꯕ ꯋꯥꯠꯇꯒꯤꯅꯦ ꯀꯦꯟꯗ꯭ꯔꯤꯗꯅ ꯅꯠꯇ꯭ꯔꯣ
ꯅꯠꯇꯦ
ꯅꯪꯒꯤꯁꯤꯗꯤ ꯅꯪꯅ ꯉꯥꯛꯇ ꯆꯨꯝꯒꯦꯅ ꯈꯜꯂꯒ ꯂꯩꯔꯗꯤ ꯌꯥꯔꯣꯏꯗ ꯃꯔꯛ ꯃꯔꯛꯇꯨꯁꯨ ꯑꯩꯒꯤ ꯑꯆꯨꯝꯕꯁꯨ ꯈꯤꯇꯪ ꯍꯥꯞꯄꯤꯌꯨ ꯀꯩꯔꯣ
ꯑꯗꯨꯗꯤ ꯑꯉꯥꯡ ꯃꯇꯝꯗ ꯔꯦꯠ ꯑꯣꯏꯕ ꯃꯃꯥ ꯑꯣꯏꯗꯤꯦ ꯑ ꯅꯠꯇꯦ ꯑꯉꯥꯡ ꯑꯣꯏꯔꯤꯉꯩꯗ ꯒ꯭ꯔꯤꯟ ꯑꯣꯏꯕ ꯎꯝ ꯎꯝ ꯑꯍꯟ ꯑꯣꯏꯔꯗꯤ ꯔꯦꯠ ꯀꯂꯔ ꯆꯪꯕ ꯀꯔꯤꯅꯣ
ꯅꯪꯒꯤ ꯀꯤꯠꯆꯟꯗ ꯍꯧꯔꯕ ꯃꯣꯔꯣꯛ ꯍꯖꯥꯡ ꯅꯨꯡꯁꯥ ꯁꯥꯕ ꯄꯣꯠꯇꯣ
ꯇꯀ ꯁꯃꯔ
ꯎꯝ
ꯀꯩ ꯑꯩ ꯌꯥꯝ ꯂꯩꯕꯅꯦ ꯀꯃꯥꯏ ꯀꯥꯎꯔꯤꯅꯣ
ꯄꯤꯛꯂꯤꯉꯥꯏꯗꯨꯅ ꯑꯃꯨꯛ ꯈꯣꯡ ꯃꯔꯤ ꯄꯥꯟꯕ
ꯎ
ꯆꯥꯎꯔꯒꯅ ꯃꯈꯨꯣꯡ ꯑꯅꯤ ꯑꯃꯨꯛ ꯍꯟꯅꯨꯔꯒ ꯃꯤꯅꯦꯕ
ꯑꯥꯎ
ꯄꯨꯔꯥ ꯀꯟꯐꯥꯔꯝ ꯑꯣꯏꯔꯕꯣ
ꯑꯥ
ꯑꯩ ꯉ ꯑꯝꯕꯣꯜ ꯑꯣꯏꯗ꯭ꯔꯤ
ꯄꯤꯛꯂꯤꯉꯥꯏꯩꯅꯗꯤ ꯑꯉꯥꯡꯅꯦ ꯈꯔ ꯈꯕ
ꯑꯥ
ꯆꯥꯎꯔꯗꯤꯩ ꯆꯠꯄ ꯍꯥꯏꯕꯅꯤ ꯑꯃꯨꯛ ꯍꯣꯡ ꯑꯅꯤ ꯈꯔ ꯆꯠꯂꯦꯕ ꯑꯗꯨ
ꯎ ꯍꯩꯔꯦ ꯍꯩꯔꯦ ꯅꯪ ꯀꯩ ꯁ꯭ꯀꯨꯜꯗ ꯇꯝꯂꯛꯀꯦ
ꯍ
ꯁꯨ ꯀꯌꯥ ꯍꯥꯏꯔꯤꯁꯤꯕꯨꯣ
ꯍ ꯑꯩꯈꯣꯏ ꯊꯕꯛ ꯃꯐꯝꯁꯨ ꯑꯩꯏꯅꯣ ꯑꯁꯤꯟ ꯀꯟꯅꯨꯁꯤꯅꯨ ꯅꯨꯄꯥ ꯑꯃꯅ ꯉꯥꯅꯨ ꯉꯥꯅꯨꯅꯣ ꯃꯈꯣꯡ ꯀꯌꯥꯅꯣ ꯍꯥꯏꯕ ꯃꯥꯅ ꯑꯩꯅ ꯃꯔꯤꯅꯤ ꯍꯥꯏꯕ
ꯑ
ꯅ ꯏꯕꯅꯦ ꯅꯪꯁꯨ